ꯍꯣꯏ
ꯃꯉꯥꯏꯕꯤꯗꯤ ꯀ
ꯅꯨꯡꯉꯥꯏꯔꯤꯌꯦ ꯍꯣꯏ ꯅꯣꯏꯁꯨ ꯅꯨꯡꯉꯥꯏꯔꯤꯕꯣ
ꯋꯥꯏꯗꯤ
ꯃꯖ ꯂꯩ ꯀ ꯀ ꯇꯧꯔꯒꯂ ꯏꯕ꯭ꯔꯑꯣ ꯑꯥꯛꯇꯤ
ꯀꯟꯅꯦꯛꯁꯨ ꯀꯣ
ꯎꯝ
ꯀꯟꯅꯤ ꯊꯅ ꯃꯍꯤ ꯍꯝ ꯐꯨꯡꯗꯦ ꯁꯒꯒ ꯣꯈꯂꯑ ꯀꯥꯞ ꯐꯒꯦ
ꯑ ꯆꯥꯕ꯭ꯔꯗꯨꯁꯨꯣ
ꯑꯩꯈꯣꯏ ꯑꯉꯥꯡ ꯑꯃꯒ ꯋꯥꯔꯤ ꯁꯥꯟꯅꯕꯉꯥꯏ
ꯀꯕꯣꯏ ꯑꯉꯥꯡ ꯎꯝ ꯑꯉꯥꯡ ꯉꯥꯗꯣ ꯅꯪꯒꯅꯦꯔ ꯋꯥꯠꯁꯀꯣ ꯆꯪꯅꯦ ꯍꯥꯏꯒꯤꯅꯥꯅ
ꯍꯥꯝ
ꯌꯥꯎꯈ꯭ꯔꯕ꯭ꯔꯣ ꯅꯣꯏ ꯃꯐꯝꯥꯗꯣ
ꯎꯝ
ꯔꯨꯝꯅꯨꯡꯗ ꯂꯥꯏꯔꯨꯏꯌꯦ ꯂꯥꯏꯕ ꯃꯥꯜꯂꯦꯕ ꯍꯧꯖꯤꯛꯀꯤꯗꯣ
ꯎꯝ ꯊꯕꯥꯛ ꯇꯕ ꯍꯧꯈ꯭ꯔꯒꯦꯔꯣ ꯑꯁꯤ ꯍꯧꯖꯤꯛꯤ
ꯑꯩꯈꯣꯏ ꯍꯧꯔꯣꯏꯗ ꯑꯩꯈꯣꯏꯒꯤ ꯇꯦꯕꯔꯅꯦ
ꯎꯝ
ꯂꯤꯦꯕꯔꯅꯦ ꯂꯤꯕꯔ ꯑꯩꯈꯣꯏꯅ ꯀꯃꯅ ꯇꯧꯕꯤꯒꯅꯤ ꯅꯣꯏꯗꯤ ꯆꯥꯕ ꯊꯛ ꯆꯥꯔꯦ ꯊꯛꯑꯅꯤ ꯇꯨꯝꯃꯅꯤ ꯐꯣꯟ ꯌꯦꯡꯉꯅꯤ ꯕꯣꯁꯅꯥꯔꯅꯤ ꯀꯣ
ꯎꯝ ꯆꯥꯕ ꯊꯛꯄ ꯇꯨꯝꯕ ꯑꯁꯤ ꯈꯛꯇꯅꯦ ꯑꯩꯈꯣꯏꯅ ꯇꯥꯎꯁꯦ ꯍꯟꯗꯛ
ꯍꯝ
ꯊꯕꯛꯕꯨ ꯂꯩꯥꯏꯔꯗꯤ ꯇꯧꯅꯤꯡꯉꯤꯗ ꯑꯩꯈꯣꯏꯗꯤ ꯑꯩꯈꯣꯏꯁꯤ
ꯀꯗꯥꯏꯅ ꯆꯠꯈ꯭ꯔꯕꯖꯥꯠꯅꯣꯀꯣ ꯍꯧꯖꯤꯛꯀꯤ ꯑꯉꯥꯡꯗꯣ ꯒꯥꯔꯤ ꯊꯧꯕ ꯍꯩꯇꯕꯅꯦ ꯒꯥꯔꯤ ꯊꯧꯕ ꯇꯝꯒꯦ ꯇꯝꯒꯦ ꯍꯥꯏꯅ ꯊꯧꯗꯣꯛ ꯑꯃ ꯆꯠꯈ꯭ꯔꯒꯗꯤ ꯆꯎꯗ
ꯑꯗꯣ ꯃꯥꯗꯣ ꯃꯥꯗꯣ ꯑꯁꯤ ꯑꯁꯤꯒꯤ ꯃꯤꯔꯥ
ꯍꯥꯥ
ꯑꯁꯤꯗ ꯂꯥꯏꯕꯒꯤ ꯃꯤꯔꯕ
ꯁꯥꯏꯇꯣꯟꯗꯨꯒꯤꯅꯤꯅ ꯕꯦꯡꯒꯨꯂꯤꯅꯦ
ꯑꯣ
ꯃꯣꯏꯗꯤ ꯕꯦꯡꯒꯣꯂꯤ ꯍꯤꯟꯗꯨ ꯑꯣꯏꯕꯅꯤꯅ ꯀꯩ ꯍꯥꯏꯕ꯭ꯔꯥ ꯁꯟꯒꯨꯝꯕ ꯆꯥꯕ ꯌꯥꯗꯦꯕꯀꯣ ꯃꯣꯏꯁꯦ ꯎ ꯉꯁꯥꯏ ꯃꯥꯅ ꯅꯪꯉꯣꯟꯗ ꯍꯪꯉꯤꯅ ꯅꯪ ꯁꯟ ꯗꯤꯐꯀꯨꯝꯕ ꯆꯥꯕ꯭ꯔꯥ ꯍꯥꯏꯕꯗꯨꯣ ꯍꯕꯤ ꯑꯗꯣ ꯍꯣꯏ ꯁꯥ ꯑꯩꯗꯤ ꯀꯅꯗꯪꯗꯪ ꯑꯩꯈꯣꯏꯗ ꯄꯣꯟ ꯀꯔꯒ ꯆꯥꯏ ꯁꯥꯠꯂꯣ ꯍꯥꯏꯕꯤꯕ ꯌꯥꯗ꯭ꯔꯣ
ꯁꯦ ꯁꯉꯌꯦ ꯃꯅꯨꯡ ꯁꯥꯗꯨꯅꯤꯅ ꯍꯦꯟꯅ ꯍꯥꯎꯕꯗꯣ
ꯏꯁꯄꯤꯁꯤꯦꯜꯗꯀꯣ ꯑꯩꯣꯏꯔꯣꯝꯗꯨꯗꯤ ꯀꯔꯤ ꯍꯥꯏꯕ ꯑꯥ ꯩꯅ ꯃꯍꯅꯦ ꯇ꯭ꯔꯥꯏ ꯉꯅꯨꯡꯉꯥꯏ
ꯑꯝ
ꯑꯩꯗꯤ ꯁꯤꯡꯖꯨꯗꯅ ꯍꯦꯟꯅ ꯄꯥꯝꯃꯦꯗ ꯑꯗꯨꯗꯣ
ꯑꯣꯣꯡꯕꯅ ꯍꯦꯟꯅ ꯄ ꯍꯥꯎꯋꯦꯗ ꯊꯣꯡꯕꯅ ꯍꯦꯟꯅ ꯍꯥꯎꯋꯦꯕ ꯑꯣ ꯑꯥ ꯅꯠꯇꯦ ꯎꯝ ꯎꯝ ꯈꯪꯉꯦ ꯅꯪ ꯍꯥꯎꯋꯦ ꯍꯥꯏꯕꯗꯣ ꯑꯁꯤꯔ ꯅꯣꯏꯒꯤ ꯁꯤꯡꯖꯨꯗ ꯍꯥꯎꯋꯦ ꯍꯥꯏꯕ꯭ꯔꯣ
ꯒꯥꯔꯤ ꯃ ꯑꯔꯦ ꯄꯇꯥꯅꯦꯣꯇꯨꯅꯦ ꯑ ꯃꯅꯤꯁ ꯑꯣ ꯗꯅꯣ ꯅꯅꯤꯀꯂ ꯆꯨꯀꯥꯦ ꯎꯙꯔ ꯃ ꯗ꯭ꯔꯥꯏꯚꯒ ꯇꯦꯖꯀ ꯀ ꯂ ꯀꯔꯦꯡꯉꯣꯏꯗꯣ ꯍꯥꯎꯕꯅꯦ ꯁꯤꯡꯖꯨꯗ ꯑꯕꯤꯁꯦꯛ ꯑ ꯀ꯭ꯔꯥꯏ ꯑꯣꯏ ꯑꯣꯏꯗ꯭ꯔꯣ
ꯎꯝ
ꯑꯁ ꯁꯥꯎꯕꯅꯦ ꯑꯗꯨꯗꯤ ꯃꯥꯒꯤ ꯀꯩꯕ ꯃꯅꯨꯡꯅꯨꯡꯁꯥꯒꯤ ꯇꯧꯋꯦꯜꯅꯦ ꯈꯔ ꯈꯔ ꯍꯥꯞꯄꯒ ꯀꯣ
ꯑ ꯆꯥꯁꯤꯗ ꯑꯩꯈꯣꯏꯗꯤ ꯆꯥꯕ ꯐꯪꯗ꯭ꯔꯤꯌꯦ
ꯆꯥꯕꯅꯦ ꯑꯩꯈꯣꯏ ꯏꯃꯥ ꯑꯗꯨꯁꯨ ꯆꯥꯕ ꯍꯩꯕꯁꯦ ꯑꯩꯈꯣꯏ ꯏꯃꯥꯗꯤ ꯃꯣꯏ ꯇꯥꯡꯈꯨ ꯑꯣꯏꯕꯅꯤꯅꯀꯣ ꯃꯥꯗꯣ ꯃꯣꯏꯗꯤ ꯖꯥꯖꯥ ꯆꯥꯏ ꯑꯗꯨꯒ ꯌꯦꯟꯁꯨꯀ ꯁꯤꯡꯖꯨ ꯆꯥꯕ ꯍꯥꯎꯕꯅꯦ
ꯑꯣ ꯌꯦꯟꯒꯤꯦ ꯁꯤꯡꯖꯨꯗꯤ ꯍꯥꯎꯋꯦ ꯍꯣꯏ
ꯑꯗꯨꯒ ꯃꯔꯤꯟꯁꯨ ꯆꯥꯏꯀꯣ
ꯑ ꯃꯔꯤꯟꯒꯤꯁꯨ ꯍꯥꯎꯋꯦ ꯀꯂꯤꯖꯥꯒ ꯃꯀꯟꯒ ꯃꯤꯛꯁ ꯔꯒ ꯍꯥꯥꯎꯕꯅꯦ
ꯎꯝ ꯃꯔꯤ ꯁꯨ ꯍꯥꯎꯋꯦ ꯑꯗꯨꯒ ꯀꯔꯤꯕ ꯑꯣꯛꯁꯨ ꯊꯔꯣꯏꯒ ꯊꯣꯡꯕꯗ ꯃꯥꯅꯀꯣ
ꯑꯥ
ꯃꯣꯏ ꯃꯣꯏ ꯇꯪ ꯎꯈ꯭ꯔꯜꯒꯤ ꯑꯃ ꯂꯩꯌꯦꯦ ꯃꯣꯔꯣꯛ ꯑꯃꯀꯣ ꯁꯤꯌꯥ ꯁꯤꯌꯥꯔꯈꯣꯡ ꯍꯥꯏꯕꯗꯣ ꯑꯗꯨꯗ ꯌꯥꯝ ꯍꯥꯎꯋꯦ
ꯎꯝ ꯎꯝ ꯑꯩꯈꯣꯏꯁꯨ ꯑꯃ ꯂꯥꯛꯇꯤ ꯆꯥꯈ꯭ꯔꯦ ꯑꯃꯨꯛ ꯆꯥꯅꯤꯡꯕꯅꯦ
ꯔꯔꯣꯏꯒ ꯑꯣꯛꯂꯣ
ꯗꯦ ꯊꯔꯣꯏꯕ ꯑꯣꯗꯤꯤ ꯆꯥꯕ ꯐꯪꯗ꯭ꯔꯦ ꯑꯩꯗꯤ
ꯑꯣ
ꯍꯥꯎꯋꯦ ꯍꯦ ꯃꯤ ꯂꯣꯏꯅ ꯅꯍꯥꯟꯗ ꯆꯥꯁꯦ ꯍꯥꯏꯔꯒ ꯑꯃꯨꯛ ꯀꯦꯟꯁꯦꯜ ꯇꯧꯁꯦ ꯑꯩꯈꯣꯏꯗꯣ
ꯑꯣ ꯅꯣꯡ ꯆꯨꯔꯤꯕ꯭ꯔꯥ ꯍꯧꯖꯤꯛꯁꯨ
ꯅꯨꯡꯁꯥ ꯑꯃꯨꯛ ꯊꯣꯛꯈ꯭ꯔꯦꯗ
ꯎꯝ ꯁ ꯑꯩꯗꯤ ꯅꯣꯡ ꯇꯨꯔꯗꯤ ꯅꯣꯡ ꯅꯣꯡ ꯑꯩꯁꯤꯗꯁꯨ ꯈꯔ ꯇꯈ꯭ꯔꯦ ꯇꯣꯛꯈ꯭ꯔꯦꯕ ꯅꯨꯡꯁꯥꯗꯤ ꯊꯣꯛꯇ꯭ꯔꯦ
ꯎꯝ ꯁꯥꯊꯣꯛꯄ ꯍꯧꯈ꯭ꯔꯦ ꯑꯣ ꯃꯤꯅꯤꯠ ꯈꯔꯗꯤ ꯌꯥꯝ ꯌꯥꯝ ꯀꯟꯅ ꯆꯨꯑꯦ ꯁꯤꯗꯁꯨ
ꯎꯝ ꯍꯥꯏꯗꯤ ꯉꯥ ꯐꯥꯅꯤꯡꯉꯥꯏꯀꯣ ꯑꯩꯈꯣꯏ ꯃꯐꯝꯗꯣ ꯉꯥ ꯏꯁꯤꯡ ꯌꯥꯝ ꯂꯩꯇꯕꯒꯤ ꯉꯄ꯭ꯔꯨꯨꯝꯗ ꯉꯄ꯭ꯔꯨꯨꯝꯗ
ꯇꯣ ꯃꯆꯥ ꯃꯆꯥꯥꯗꯥ
ꯆꯥꯎꯋꯦꯍꯦꯄ꯭ꯔꯨꯝ ꯀꯌꯥꯅꯣꯗ ꯎꯝ ꯑꯄꯝ ꯇꯔꯨꯛꯇ ꯑꯗꯨꯝ ꯀꯤꯂꯣ ꯑꯃ ꯇꯥꯑꯦ
ꯑꯣ ꯄꯨꯝꯗꯤ ꯇꯤꯄ꯭ꯔꯥ
ꯆꯥꯎꯋꯦ ꯍꯥꯏꯔꯒ
ꯅꯠꯇꯦ ꯇꯔꯨꯛꯇ ꯀꯤꯂꯣ ꯑꯃ ꯍꯥꯏꯕꯒꯤ ꯉꯥ ꯑꯇꯣꯞꯄ ꯁꯤꯡꯗꯤ ꯑꯃꯗ ꯀꯤꯂꯣ ꯑꯗꯨꯝ ꯇꯥꯏꯅ ꯅꯄ꯭ꯔꯨꯝꯒꯤ ꯃꯁꯥꯛꯁꯨ ꯀꯥꯎꯈ꯭ꯔꯦꯗ
ꯎꯝ
ꯀꯔꯝꯕꯗꯔꯥ ꯍꯥꯏꯕꯗꯣ ꯈꯪꯗ꯭ꯔꯦ ꯍꯧꯖꯤꯛ
ꯎꯝ ꯑꯩ ꯁꯤ ꯑꯉꯥꯡꯁꯤꯀꯣ ꯒꯥꯔꯤꯗꯣ ꯅꯂꯥꯗ ꯇꯥꯔꯗꯤ ꯃꯥ
ꯑꯩꯈꯣꯏꯗꯒꯤ ꯑꯉꯥꯡꯔꯥ ꯃꯣꯏꯗꯣ ꯃꯥꯗꯣ
ꯅꯣꯏ ꯇꯨ ꯊꯥꯎꯖꯟ ꯀꯌꯥꯗ ꯄꯣꯛꯄꯅꯣ ꯑꯣ ꯑꯗꯨꯗꯤ ꯅꯣꯏꯗꯤ ꯑꯉꯥꯡꯅꯦꯗ ꯑꯗꯨꯗꯤ
ꯑꯩꯒꯤꯗꯥꯝꯅꯦ ꯊꯥꯎꯖꯟ ꯇꯨ
ꯑꯣ ꯃꯥ ꯇꯨ ꯊꯥꯎꯖꯟ ꯀꯌꯥ ꯑꯣꯏꯔꯤꯒꯦꯔꯥ ꯈꯪꯗꯦ ꯇ꯭ꯋꯦꯟꯇꯤ ꯐꯥꯏꯚ ꯑꯣꯏꯔꯝꯒꯅꯤ ꯃꯥꯁꯨ ꯇ꯭ꯋꯦꯟꯇꯤ ꯐꯥꯏꯚꯅ ꯇ꯭ꯋꯦꯟꯇꯤ ꯐꯣꯔꯒ
ꯎꯝ
ꯅꯣꯏ ꯂꯦꯡꯒꯥ ꯑꯣꯏꯔꯝꯕ꯭ꯔꯥꯁꯨ ꯈꯪꯕ꯭ꯔꯥ ꯈꯪꯗꯦ
ꯊꯕꯛ ꯆꯠꯄꯗꯣ ꯅꯨꯡꯉꯥꯏꯅꯤꯅ ꯑꯗꯣ ꯒꯥꯔꯤ ꯊꯕꯗꯣ ꯏꯊꯟꯇ ꯆꯠꯄꯁꯨ ꯅꯨꯡꯉꯥꯏꯇꯦꯅ ꯋꯥꯔꯤ ꯁꯥꯅꯤꯡꯉꯥꯏ ꯃꯤ ꯂꯩꯥꯏꯔꯗꯤꯩ ꯑꯗꯨꯝ ꯆꯠꯄ ꯅꯨꯡꯉꯥꯏꯌꯦꯕ ꯑꯗꯨꯗꯨ ꯊꯕꯛ ꯇꯧꯅꯤꯡꯉꯥꯏ ꯂꯩꯕꯅꯤꯅ ꯌꯥꯝ ꯐꯥꯏꯦ ꯈꯋꯥꯣꯏꯗꯤ ꯑꯗꯨ ꯑꯗꯨꯝ ꯌꯝꯕ ꯇꯕ ꯊꯄ ꯇꯨꯕ ꯀꯠꯇꯂꯥꯏꯔꯦ ꯉ ꯉꯥꯏꯔꯤꯦ
ꯎꯝ ꯃꯨꯛ ꯆꯠꯄꯤꯕꯅꯤꯅ ꯀꯣ ꯑꯃꯨꯛ ꯃꯥꯅ ꯄꯣꯊꯥꯔꯗꯤ ꯋꯥꯏ
ꯑꯣ ꯁꯇꯔꯗꯦ ꯁꯗꯦꯒꯤ ꯑꯣꯐ ꯂꯥꯏꯟ
ꯁꯇꯔꯗꯦ ꯂꯩꯇꯦ ꯁꯟꯗꯦꯗꯤ ꯑꯣꯐ ꯇꯥꯏ
ꯄꯥꯛꯅꯦ ꯅꯨꯡ ꯉꯥꯏꯕ ꯃꯥꯜꯂꯦꯗ
ꯅꯨꯡꯉꯥꯏꯌꯦꯦ ꯑꯗꯨꯝ ꯅꯨꯡꯉꯥꯏꯇꯦꯗꯤ ꯍꯥꯏꯕ ꯌꯥꯅꯤꯦ
ꯎꯝ
ꯑ ꯑꯩꯈꯣꯏꯒꯤ ꯑꯩꯈꯣꯏꯒꯤ ꯔꯨꯝꯗꯀꯣ ꯑꯣ ꯑꯩꯈꯣꯏꯒꯤ ꯂꯣꯗꯣ ꯃꯤ ꯏꯂ ꯑꯗꯨꯝ ꯃꯤꯁꯦꯟ ꯌꯦꯡꯕꯅꯦ ꯑꯩꯣꯏꯗꯤ ꯃꯅꯨꯡꯗ ꯂꯣꯏ ꯎꯈ꯭ꯔꯒ
ꯑꯣꯦ ꯍꯣꯏ ꯁ꯭ꯀꯨꯜ ꯀꯥꯕ ꯃꯇꯝꯗꯀꯣ
ꯎꯝ
ꯑꯩꯗꯤ ꯈꯪꯗꯕ ꯑꯩꯗꯨꯀꯣ ꯀ꯭ꯂꯥꯁ ꯅꯔꯖꯔꯤ ꯍꯦꯛ ꯀ꯭ꯂꯥꯁ ꯇꯦꯟ ꯐꯥꯎ ꯀꯥꯔꯛꯄ ꯀꯥꯟꯗ ꯁ꯭ꯀꯨꯜ ꯕꯪ ꯇꯧꯕ ꯀꯔꯤꯁꯨ ꯇꯧꯗ꯭ꯔꯤꯕ ꯑꯗꯨꯕꯨ ꯅꯣꯡꯃ ꯏꯃꯥꯟꯅꯕꯅ ꯀ꯭ꯂꯥꯁ ꯑꯦ ꯀꯩꯅꯣꯗ ꯍꯥꯏꯕ ꯀ꯭ꯂꯥꯁ ꯅꯥꯏꯟ ꯐꯥꯎꯗꯗ ꯀꯩꯔꯤꯝꯇ ꯕꯪ ꯇꯧꯗ꯭ꯔꯤ ꯀ꯭ꯂꯥꯁ ꯇꯦꯟꯗ ꯑꯗꯨꯁꯨ ꯅꯨꯃꯤꯠ ꯑꯃꯛꯇꯪ ꯇꯧ ꯐꯥꯕꯅꯦꯔꯁꯨ ꯐꯥꯕꯗ ꯑꯩꯗꯤ ꯀꯃꯥꯏꯅ ꯇꯧꯕꯅꯣ ꯍꯥꯏꯔꯒ ꯑꯩꯒꯤ ꯏꯃꯥꯟꯅꯕꯒꯤ ꯃꯥꯒꯤ ꯄ꯭ꯔꯗꯥꯗꯣ
ꯑꯥ
ꯑꯗꯨꯗ ꯃꯄꯥꯟꯗꯒꯤ ꯑꯩꯈꯣꯏ ꯎꯔꯒ ꯃꯅꯨꯡꯗꯒꯤ ꯎꯗꯕ ꯍꯥꯏꯅ ꯄ꯭ꯔꯗꯥꯛ ꯑꯃ ꯂꯩꯌꯦ ꯌꯥꯝ ꯄꯥꯕꯅꯦ ꯑꯗꯨ ꯁꯨ ꯀꯣ ꯑꯗꯣ ꯑꯩꯈꯣꯏ ꯃꯇꯝꯗꯗꯤ ꯐꯣꯟꯗꯤ ꯑꯗꯨꯝ ꯄꯥꯏꯔꯦꯗ ꯀ꯭ꯂꯥꯁ ꯇꯦꯟ ꯍꯥꯏꯕ ꯑꯩꯈꯣꯏ ꯃꯇꯝꯗ ꯐꯣꯟ ꯄꯥꯏꯕ ꯍꯥꯏꯕꯕꯨꯅꯣ ꯀꯌꯥ ꯁꯤꯇꯨ ꯀꯤꯄꯦꯗꯀ ꯑꯗꯨꯝ ꯇꯀ꯭ꯔꯤꯟ ꯂꯥꯛꯇ꯭ꯔꯣ
ꯑꯥ
ꯑꯗꯨ ꯄꯥꯏꯔꯦ ꯄꯥꯏꯕ ꯍꯥꯏꯕꯨ ꯁꯤꯡꯗꯤ ꯍꯥꯞꯄꯤꯦꯀꯣ
ꯑꯥ
ꯇꯕꯤꯗ ꯏꯁꯩ ꯃꯦꯃꯣꯔꯤ ꯀꯥꯔꯗ ꯍꯥꯞꯄꯒ ꯏꯁꯩꯊ ꯇꯥꯔꯒ ꯑꯁ ꯑꯗꯨꯁꯨ ꯑꯁ ꯃꯤ ꯑꯗꯨꯝ ꯂꯦꯜꯂꯒ ꯆꯠꯄ ꯆꯠꯄ ꯍꯧꯔꯕꯅꯦ ꯑꯗꯨꯝ ꯐꯣꯟ ꯄꯥꯏꯔꯦ ꯍꯥꯏꯅꯀꯣ ꯁꯤ ꯃꯇꯝꯗ ꯑꯗꯨꯗꯤ ꯏꯃꯥꯟꯅꯕ ꯑꯩꯈꯣꯏꯗꯤ ꯃꯣꯏ ꯄꯥꯏꯗꯦꯕꯀꯣ ꯑꯩꯈꯣꯏ ꯀ꯭ꯂꯥꯁꯃꯦꯠꯇ ꯏꯊꯟꯇ ꯄꯥꯏꯕꯀꯣ ꯑꯗꯨꯗ ꯑꯗꯨꯝ ꯇꯧꯔꯒ ꯂꯩꯕ ꯀꯥꯟꯗꯨꯗ ꯑꯩꯈꯣꯏꯗ ꯏꯁꯩ ꯊꯥꯔꯒ ꯇꯧꯕ ꯑꯩꯈꯣꯏꯒꯤ ꯍꯦꯛ ꯅꯥꯀꯟꯗ ꯕꯔꯥ ꯂꯩꯕ ꯅꯨꯄꯥ ꯑꯃ ꯂꯩꯕꯀꯣ ꯏꯃꯥꯟꯅꯕ ꯑꯩꯈꯣꯏꯒꯤ ꯃꯅꯥꯛꯇ ꯑꯗꯨꯒ ꯏꯕꯥꯅꯤ ꯏꯁꯩꯦ ꯏꯁꯩ ꯊꯥ ꯊꯥꯔꯒ ꯅꯣꯛꯑꯒ ꯂꯩꯕ ꯀꯥꯟꯗ ꯅꯨꯄꯥꯗꯣ ꯊꯣꯛꯂꯛꯑꯒꯀꯣ ꯄꯔꯗꯥꯗ ꯈꯪꯕ꯭ꯔꯥ ꯑꯩꯈꯣꯏ ꯑꯗꯨꯝ ꯌꯦꯡꯉ ꯂꯩꯕ ꯈꯪꯕ꯭ꯔꯥ ꯑꯩꯣꯏꯠ ꯌꯦꯡ ꯌꯦꯡꯉ ꯂꯩꯕ ꯎꯗꯕꯤ ꯀꯣ ꯑꯩꯗꯤ ꯅꯣꯛꯅꯤꯡ ꯪ ꯈꯪꯕ꯭ꯔꯥ ꯑꯩꯅ ꯈꯟꯕꯗꯤꯦ ꯃꯥ ꯎꯔꯦꯁꯤꯅꯦꯕ ꯈꯪꯕ꯭ꯔꯥ ꯄꯔꯗꯨꯁꯨ ꯄꯥꯕꯅꯤꯅꯀꯣ ꯑꯩꯅ ꯅꯥꯀꯟꯗ ꯀꯟꯅ ꯅꯣꯛꯄꯗꯣ ꯀꯟꯅ ꯊꯣꯛꯈ꯭ꯔꯦꯕ ꯈꯪꯕ꯭ꯔꯥ ꯅꯊꯣꯛꯑꯒ ꯏꯃꯥꯟꯅꯕꯗꯨꯅ ꯀꯔꯤꯔ ꯉꯥꯎꯕ꯭ꯔꯥ ꯅꯪꯗꯤ ꯀꯩꯅꯣ ꯃꯣꯏ ꯎꯗꯕꯤ ꯀꯩꯅꯣ ꯇꯧꯕꯅꯦ ꯍꯥꯏꯅꯀꯣ ꯑꯁ ꯑꯗꯨ ꯐꯥꯔꯒ ꯑꯗꯨꯝ ꯀꯩꯅꯣ ꯇꯧꯃꯤꯟꯅꯩ ꯏꯜꯂꯒꯗ ꯃꯤꯡꯁꯦꯟ ꯅꯠꯇꯦ ꯃꯤꯡꯁꯦꯟ ꯅꯠꯇꯦꯕ ꯃꯤꯡꯁꯦꯟꯗꯨꯗꯤ ꯅꯣꯏꯒꯤꯗꯨꯗꯤ ꯑꯩꯈꯣꯏ ꯀꯩꯅꯣꯒꯤ ꯒ꯭ꯂꯥꯁꯀꯤ ꯇꯥꯏꯞꯇ ꯇꯧꯔ ꯑꯗꯨꯒ ꯃꯤꯡꯁꯦꯟꯅꯤꯗꯅ ꯑꯩꯈꯣꯏꯒꯤꯗꯨꯅ ꯄ꯭ꯔꯗꯥꯅꯦꯕ ꯐꯤꯒꯤ ꯄꯔꯗꯥꯗꯣ ꯑꯗꯨꯗꯨꯅꯦꯕ ꯑꯗꯨꯒꯤ ꯑꯩꯁꯨ ꯊꯥꯖꯗꯕꯀꯣ ꯃꯥꯅ ꯎꯔꯝꯒꯅꯤ ꯍꯥꯏꯅ ꯈꯟꯕꯀꯣ ꯑꯩꯁ ꯅꯣꯛꯑꯒ ꯂꯩꯕ ꯏꯃꯥꯟꯅꯕꯗꯤ ꯁꯣꯔ ꯐꯥꯎ ꯍꯣꯟꯗ꯭ꯔꯦ ꯇꯨꯃꯤꯟ ꯂꯩꯕꯅꯦꯕ ꯈꯪꯕ꯭ꯔꯥ ꯃꯉꯥꯗꯤ ꯀꯔꯤ ꯍꯥꯏꯁꯤꯔꯥ ꯑꯩꯈꯣꯏ ꯖꯧꯅ ꯌꯦꯡꯕ ꯏꯁꯇꯥꯜ ꯌꯦꯡꯕ ꯂꯩꯕꯁꯤꯗꯀꯣ
ꯃꯣꯏ ꯁ꯭ꯀꯨꯜ ꯆꯠꯇꯕꯅꯤꯅ ꯑꯗꯨꯝ ꯀꯤꯕꯒꯤꯔ
ꯎꯝ ꯀꯤꯁꯨ ꯀꯤ ꯅꯣꯛꯁꯨ ꯅꯣꯛꯅꯤꯡ ꯑꯩꯗꯤ ꯑꯦꯛꯁꯄꯤꯔꯌꯦꯦꯟꯁ ꯂꯩꯇꯕ ꯑꯗꯨꯝ ꯑꯗꯨꯃꯥꯏꯅ ꯇꯧꯕꯗ ꯏꯃꯥꯟꯅꯕꯗꯤ ꯌꯥꯝ ꯍꯩꯕꯅꯦ ꯃꯅꯕ ꯈꯣꯠ ꯌꯥꯝ ꯂꯩꯌꯦꯕꯀꯣ
ꯑꯥ
ꯑꯩꯗꯤ ꯍꯩꯇꯦꯕ ꯑꯗꯨꯒꯤ ꯑꯁ ꯑꯩꯗꯤ ꯅꯣꯛꯅꯤꯡꯕꯅꯤꯅ ꯑꯣ ꯐꯥꯔꯦ ꯑꯗꯨꯒ ꯌꯨꯝꯗ ꯂꯥꯛꯑꯒ ꯑꯗꯨꯝ ꯆꯩ ꯁꯥꯔꯦ
ꯁ꯭ꯀꯨꯜꯗꯤ ꯆꯥꯗꯕ꯭ꯔꯣ
ꯁꯀꯨꯜꯗꯗꯤ ꯆꯥꯗꯦ ꯁꯀꯨꯜꯗꯤ ꯀꯅꯥꯅ
ꯑꯣꯖꯥꯁꯤꯡꯅ ꯐꯨꯑꯅ ꯑꯗꯨꯝ ꯀ꯭ꯂꯥꯁ ꯃꯥꯡ ꯇꯕꯁꯤꯡꯗꯣ
ꯑꯗꯣ ꯁ꯭ꯀꯨꯜꯗꯗꯤꯥ ꯁ꯭ꯀꯨꯜꯗꯗꯤ ꯈꯪꯗꯕ ꯃꯥꯜꯂꯤꯗ ꯑꯩꯈꯣꯏ ꯕꯪ ꯇꯧꯋꯦ ꯍꯥꯏꯕꯗꯨ
ꯑꯣ ꯈꯪꯒꯅꯤ ꯐꯥꯒꯗꯕ ꯀꯣ ꯆꯥꯅꯤ
ꯌꯥꯝ ꯆꯥꯍꯟꯅꯤꯡꯕ ꯇꯥꯏꯞꯇ
ꯑꯣ ꯅꯥ ꯀꯁꯤꯡ ꯆꯥꯕꯇꯥꯕꯅꯤꯅ
ꯆꯥꯕꯕꯗꯤ ꯆꯥꯔꯦꯏꯅꯦ ꯁ꯭ꯀꯨꯜꯗ ꯁꯕꯖꯦꯛ ꯀꯩꯅꯣꯒꯤꯗ ꯁꯣꯁꯦꯜ ꯁꯥꯏꯟꯁꯇ ꯑꯩꯈꯣꯏ ꯂꯩꯗꯅ ꯀꯩꯕ ꯍꯤꯁꯇ꯭ꯔꯤ ꯑꯩꯈꯣꯏ ꯃꯣꯏ ꯑꯣꯖꯥꯅ ꯑꯦꯛꯁꯄ꯭ꯂꯦꯟ ꯇꯧꯕꯗꯨꯗꯤ ꯀꯔꯤꯁꯨ ꯇꯥꯕ ꯉꯝꯗꯦꯅꯤ ꯑꯗꯨꯝ ꯇꯨꯝꯅꯤꯡꯉꯤꯅꯦ
ꯆꯪꯗꯦꯗ ꯍꯤꯁꯇ꯭ꯔꯤꯒꯨꯝꯕ ꯂꯧꯅꯤꯡꯗꯦ ꯑꯩꯗꯤ
ꯍꯥꯥ
ꯍꯤꯁꯇ꯭ꯔꯤꯒꯨꯝꯕ ꯂꯥꯎꯅꯤꯡꯗꯦꯕ ꯆꯪꯗꯦꯕ ꯕꯣꯔꯤꯡ ꯌꯥꯝ ꯆꯨꯑꯦ ꯇꯨꯝꯅꯤꯡꯉꯦ
ꯑꯗꯨꯣꯅꯦ ꯍꯤꯁꯇ꯭ꯔꯤꯅꯦ ꯁꯤꯚꯛꯁꯅꯦ